ꯍꯜꯂꯣ ꯑ
ꯅꯨꯡꯉꯥꯏꯖꯕ
ꯅꯨꯡꯉꯥꯏꯔꯤ
ꯉꯁꯥꯏꯗꯣ ꯅꯪꯉꯣꯟꯗ ꯑꯩꯅ ꯇꯧꯔꯛꯄꯗꯣ ꯑꯗꯨꯗ ꯅꯅꯥꯎꯅꯨꯄꯥ ꯄꯥꯏꯈꯠꯂꯛꯑꯦꯕꯀꯣ
ꯎꯝ
ꯑꯗꯨꯒ ꯑꯩꯅ ꯅꯪ ꯍꯪꯕ ꯇꯨꯝꯈ꯭ꯔꯦ ꯍꯥꯏꯔꯛꯑꯦ ꯑꯩꯅ ꯍꯧꯗꯣꯛꯑꯣ ꯍꯥꯏꯔꯒ ꯐꯣꯟꯗꯣ ꯇꯤꯠ ꯍꯥꯏꯌꯦ ꯑꯗꯨꯒ ꯑꯩꯁꯦ ꯑꯃꯨꯛ ꯇꯧꯔꯦ ꯑꯃꯨꯛ ꯇꯧꯔꯒ ꯑꯃꯨꯛ ꯀꯛꯊꯠꯂꯛꯏꯅꯦ
ꯃꯥꯁꯨ ꯃꯥꯁꯦ ꯐꯣꯟ ꯀꯟꯅ ꯃꯦꯠꯄ
ꯑꯩꯁꯨ ꯌꯥꯗꯦ ꯃꯥ ꯃꯥꯅ ꯉꯝꯕ ꯌꯥꯗꯦ ꯑꯗꯨꯒꯤ ꯑꯩꯁꯨ ꯑꯃꯨꯛ ꯇꯧꯕ ꯄꯥꯏꯍꯜꯂꯑꯣ ꯍꯥꯏꯕꯤꯔꯒ ꯄꯥꯏꯍꯜꯂꯛꯑꯦ
ꯉꯁꯥꯏ ꯑꯌꯨꯛꯇꯣ ꯕꯣꯜ ꯌꯦꯡ ꯈꯔ ꯇꯨꯝꯅꯤꯡꯉꯛꯄ ꯑꯗꯨꯅ
ꯇꯨꯝꯃꯒ ꯂꯩꯌꯦ ꯍꯥꯏꯌꯦ ꯍꯣꯏ ꯑꯗꯨꯗꯣ ꯍꯣꯏ
ꯑꯁ ꯕꯣꯜꯌꯦꯡꯉꯗꯤ ꯇꯨꯝꯅꯤꯡꯕ
ꯁꯥꯎꯅꯤꯡꯕꯁꯤꯗꯤꯀꯣ ꯐꯣꯟꯒ ꯀꯛꯊꯠꯂꯛꯏ ꯑꯉꯥꯡ ꯃꯆꯥꯅ
ꯌꯥꯝ ꯇꯨꯝꯅꯤꯡꯕ
ꯍꯥ
ꯑꯩꯁꯨ ꯉꯟꯅ ꯇꯨꯝꯃꯣꯏ
ꯀꯔꯤꯒꯤ
ꯍꯌꯦꯡ ꯀ꯭ꯂꯥꯁ ꯆꯠꯂꯣꯏ ꯑꯩ ꯊꯦꯡꯅ ꯍꯧꯒꯠꯀꯅꯤ ꯑꯁ ꯉꯔꯥꯡ ꯅꯨꯡꯗꯥꯡ ꯐꯥꯎ ꯀꯣ
ꯎꯝ
ꯑꯩꯗꯣ ꯐꯤꯂꯝ ꯌꯥꯝ ꯅꯨꯡꯉꯥꯏꯕ ꯌꯦꯡꯕ ꯑꯗꯨꯒ ꯑꯗꯨꯝ ꯌꯦꯡꯅꯤꯡꯕ ꯑꯗꯨꯁꯨ ꯄꯨꯡꯗꯨꯗꯤ ꯄꯨꯡ ꯇꯔꯥꯅꯤꯊꯣꯏ ꯃꯈꯥꯏꯀꯣ ꯑꯦ ꯇꯔꯥꯃꯊꯣꯏ ꯊꯣꯏ ꯍꯥꯏꯕ ꯇꯔꯥꯃꯥꯊꯣꯏ ꯃꯈꯥꯏ ꯄꯨꯡ ꯕꯥꯔꯣ ꯇꯥꯒꯗꯧꯔꯦ ꯑꯗꯨꯒꯤ ꯑꯩꯗꯣ ꯑꯁ ꯍꯌꯦꯡꯗꯤ ꯑꯌꯨꯛ ꯉꯟꯅ ꯍꯧꯒꯠꯀꯅꯤꯀꯣ ꯍꯥꯏꯔꯒ ꯑꯃꯨꯛ ꯅꯝꯐꯨꯗ ꯇꯨꯝꯕꯅꯤꯅꯦ
ꯇꯨꯝꯅꯤꯡꯗꯕ꯭ꯔꯣ
ꯎꯝ
ꯑꯗꯨꯅꯦ ꯈꯪꯉꯦ ꯅꯅꯥꯒꯣꯟꯗꯣ ꯑꯩꯒ ꯇꯧꯗꯕꯅꯤꯅ
ꯑꯗꯨ ꯆꯨꯝꯃꯦ ꯍꯥꯏꯕꯗꯤꯀꯣ ꯇꯧꯅꯤꯡꯗꯕꯒꯤ ꯆꯨꯝꯕ ꯅꯠꯇꯕ ꯏꯁꯥꯗꯥ ꯌꯥꯝꯝ ꯀꯩꯌꯥꯖꯠ
ꯁꯤꯟ ꯊꯤꯒꯅ
ꯏꯁꯥꯗ ꯀꯔꯤꯅꯣ ꯑ ꯑꯗꯨꯃꯥꯏ ꯋꯥꯔꯤ ꯁꯥꯔꯗꯤ ꯅꯨꯡꯉꯥꯏꯕꯗꯣ ꯌꯥꯝ ꯅꯨꯡꯉꯥꯏꯕꯗꯣ ꯑꯗꯨꯃꯥꯏ ꯑꯣꯏꯕ ꯏꯁꯥꯗ ꯀꯔꯤ ꯍꯥꯏꯁꯤꯔꯥ
ꯍꯥꯏꯩ ꯍꯩꯗꯤꯅꯦ ꯕꯦꯝꯃ ꯄꯥꯞ ꯆꯦꯟꯕꯅꯤꯅꯦ
ꯇꯥꯅꯤꯡꯗꯦ ꯊꯝꯃꯨꯔꯥ ꯍꯤꯍꯤꯍꯤ
ꯑ
ꯑꯩꯅ ꯀꯩꯅꯣ ꯇꯕ ꯇꯨꯝꯅꯤꯡ ꯍꯣꯏ ꯅꯪꯕꯨ ꯋꯥꯔꯤ ꯁꯥꯅꯤꯡꯗꯕꯒꯤ ꯇꯨꯝꯅꯤꯡꯕ ꯅꯠꯇꯦꯕꯀꯣ ꯑꯗꯨꯃꯥꯏ ꯋꯥꯔꯤ ꯁꯥꯔꯗꯤ ꯈꯔ ꯑꯩ ꯀꯩ ꯍꯥꯏꯁꯦ ꯌꯥꯝ ꯅꯨꯡꯉꯥꯏꯕ ꯍꯥꯏ ꯇꯔꯦꯅꯦ ꯑꯗꯨꯒꯤ ꯑꯩꯒꯤ ꯍꯛꯆꯥꯡꯗꯣ ꯄꯨꯔꯥ ꯀꯩꯗꯨꯗ ꯌꯥꯝ ꯄꯦꯅꯣ ꯑꯣꯏꯌꯕꯀꯣ
ꯍꯪꯗꯦ ꯍꯥꯏꯕ ꯍꯥꯏꯇ
ꯍꯥꯏꯕ ꯍꯩꯇ꯭ꯔꯗꯤ ꯖꯒꯣꯏ ꯇꯧꯔꯣ
ꯏꯁꯥ ꯏꯌꯥꯡ ꯌꯥꯡꯒ ꯀꯔꯤꯁꯨ ꯑꯋꯥꯕ ꯂꯩꯇꯕꯗꯤ ꯑꯗꯨꯒꯤ
ꯋꯥꯕ ꯂꯩꯇꯦ ꯅꯪ ꯄꯨꯟꯁꯤꯗ ꯑꯋꯥꯕ ꯂꯩꯇꯦ
ꯇ ꯍꯅꯣꯡ ꯐꯣꯟ ꯇꯥꯎꯕ ꯀꯗ ꯍꯃꯅꯤ
ꯀꯔꯤ ꯅꯠꯇꯦ
ꯌꯥꯝ ꯋꯥꯔꯝꯃꯁꯨ ꯅꯪ ꯈꯣꯟꯖꯦꯜ ꯇꯥꯔꯒ ꯍꯦꯛ ꯃꯡꯕꯗꯣ ꯑꯗꯨꯃꯥꯏꯅ ꯇꯧꯋꯦ ꯍꯥꯏꯕ
ꯍꯣꯏ ꯆꯨꯞꯅꯤꯡꯈ꯭ꯔꯦꯅꯦ
ꯉꯟꯅ ꯇꯨꯝ ꯃꯣꯏꯅꯦ ꯅꯪꯁꯨ
ꯎꯝ ꯈꯪꯗꯦ ꯁꯤ ꯀꯩꯅꯣ ꯌꯦꯡꯉꯗꯤꯀꯣ ꯑꯗꯨꯝ ꯇꯝꯅꯤꯡꯉꯤꯅ
ꯌꯥꯔꯦ ꯄꯨꯡ ꯑꯃꯗ ꯑꯃꯨꯛ ꯇꯨꯡꯒꯦ ꯍꯥꯏꯔꯛꯀꯅꯤ
ꯑꯣ ꯁ
ꯀꯩ ꯅꯅꯦ ꯍ
ꯀꯔꯤ ꯍꯥꯏꯕ
ꯌꯥꯝ ꯂꯥꯡꯕꯅꯤꯔꯕꯣ ꯅꯪꯒꯤ ꯈꯣꯟꯖꯦꯜꯗꯣ ꯐꯖꯅ ꯇꯥꯗꯕ ꯑꯗꯨꯒꯤ ꯁꯥꯎꯅꯤꯡꯕ ꯅꯨꯡꯁꯤꯈ꯭ꯔꯕ ꯈꯣꯟꯖꯦꯜ
ꯀꯔꯤ ꯀꯔꯤ ꯁꯩꯔꯦꯡꯅꯣ ꯍꯧꯖꯤꯛꯀꯤꯗꯣ ꯀꯔꯤ ꯀꯔꯤꯔꯤꯁ ꯀꯔꯤ ꯁꯩꯔꯦꯡꯗꯒꯤ ꯂꯧꯈꯠꯄꯅꯣ
ꯑꯁꯦꯅ ꯁꯦ ꯑꯝ ꯊꯥꯏꯅ ꯑꯩꯈꯣꯏꯅ ꯂꯩꯁꯥꯕꯤ ꯑꯣꯏꯔꯤꯀꯥꯟꯗ
ꯂꯩꯁꯥꯕꯤ ꯃꯃꯥ ꯄꯨꯛꯅꯨꯡ ꯂꯩꯒꯒ꯭ꯔꯥ
ꯎꯝ ꯑꯗꯨ ꯃꯛꯁꯨ ꯑꯥꯏꯒꯗꯈꯪꯗꯦ ꯑꯣꯏꯔꯝꯁꯨ ꯌꯥꯏ ꯑꯣꯏꯔꯝꯗꯕꯁꯨ ꯌꯥꯏ
ꯈꯤ ꯂꯅꯤ
ꯀꯔꯤꯅꯣꯅꯦꯍ
ꯀꯔꯤ ꯅꯣ ꯈꯪꯗꯦ ꯃꯣꯏ ꯂꯣꯏ ꯃꯤꯅ ꯊꯕꯛ ꯇꯧꯔꯤꯀꯥꯟꯗ
ꯅꯠꯇꯨ ꯂꯩꯔꯕ꯭ꯔꯣ ꯅꯪꯕꯣ ꯑꯉꯥꯡ ꯃꯈꯣꯟꯒ ꯇꯥꯏꯌꯦꯅꯦ
ꯑꯁ ꯑꯉꯥꯡ ꯑꯅꯤ ꯁꯨꯔꯦ
ꯎꯝ ꯅꯨꯕꯤ ꯀꯌꯥ
ꯅꯨꯄꯤ ꯀꯌꯥ ꯍꯥꯏꯕ
ꯎꯝ ꯑꯉꯥꯡ ꯑꯅꯤꯗ ꯅꯨ ꯄꯤꯔ ꯅꯨꯄꯥꯔꯥ
ꯑꯉꯥꯡ ꯑꯅꯤꯒꯤ ꯃꯅꯨꯡꯗ ꯅꯨꯄꯥ ꯑꯍꯨꯝ
ꯑꯣ
ꯅꯨꯄꯤ ꯑꯅꯤ
ꯑꯉꯥꯡ ꯃꯉꯥ
ꯈꯔꯤ ꯑꯣ ꯌꯥꯝ ꯗꯦꯗ
ꯑꯅꯤ ꯈꯛꯇ ꯑꯣꯏꯕ ꯑꯗꯨꯒ ꯅꯨꯄꯥ ꯑꯍꯨꯝ ꯅꯨꯄꯤ ꯑꯅꯤ ꯌꯥꯏ
ꯌꯥꯏ ꯌꯥꯏ ꯌꯥꯔꯦ ꯑꯗꯨꯝ ꯇꯧꯋ ꯍꯩꯕꯀꯣ
ꯇꯥꯅꯤꯡꯗꯅ
ꯑꯁ ꯉꯁꯤ ꯅꯣꯡꯃꯥꯏꯖꯤꯡꯅꯤ ꯍꯥꯏꯕ ꯑꯩ ꯀꯥꯎꯔꯨꯔꯦꯍꯦ
ꯊꯔꯤ ꯅꯣꯡꯃꯥꯏꯖꯤꯡꯅꯤ ꯍꯌꯦ ꯅꯤꯡꯊꯧ ꯀꯥꯕ ꯅꯤꯡꯊꯧ ꯀꯥꯕ ꯂꯩꯄꯥꯛꯄꯣꯛ ꯁꯒꯣꯜ ꯁꯦꯜ ꯌꯨꯝꯁꯀꯩꯆꯥꯥ ꯏꯔꯥꯏ ꯊꯥꯡꯖꯥ
ꯌꯨꯝꯁ ꯀꯩꯁ ꯍꯥꯏꯕ꯭ꯔꯥ
ꯑꯥ
ꯌꯨꯝꯁꯥ ꯀꯩꯁꯥꯥ ꯑꯩꯗꯣ ꯍꯥꯏꯕ ꯍꯩꯇꯕꯣ ꯌꯨꯝꯁꯥ
ꯅꯤꯡꯊꯧꯀꯥꯕ ꯂꯩꯕꯥꯛꯄꯣꯛ ꯄꯥ ꯁꯒꯣꯜꯁꯦꯜ ꯌꯨꯝꯁꯥꯀꯩꯁꯥ ꯏꯔꯥꯏ ꯏꯔꯥꯏ ꯊꯥꯡꯖꯥ ꯅꯣꯡꯃꯥꯏꯖꯤꯡ
ꯅꯣꯡꯃꯥꯏꯖꯤꯡ ꯕꯥꯕꯤ
ꯀꯔꯤꯒꯤꯅꯣ ꯀꯔꯤꯒꯤꯅꯣ
ꯃꯣꯏꯊꯣꯛꯅꯤꯡꯉꯤꯗ
ꯃꯣꯏꯊꯣꯔꯛꯀꯅꯨ ꯃꯣꯏ ꯃꯈꯣꯟ ꯇꯅꯤꯡꯗꯦ
ꯍꯥ
ꯃꯣꯏ ꯃꯈꯣꯟ ꯇꯥꯅꯤꯡꯗꯦ
ꯇꯅꯤꯡꯗꯦ ꯍꯥ
ꯑꯧ
ꯇꯅꯤꯡꯗ꯭ꯔꯁꯨ ꯇꯥꯕ ꯇꯥꯕꯅꯤꯅ
ꯇꯥꯔꯒ ꯂꯣꯏꯔꯦ ꯀꯩꯅꯣ ꯅꯪꯅꯕꯨ ꯊꯣꯛꯄ ꯉꯝꯒꯦ ꯍꯥꯏꯔꯗꯤ ꯊꯣꯛꯑꯣ
ꯑꯁ ꯃꯃꯦꯗ ꯃꯌꯥꯝ ꯊꯣꯛꯈ꯭ꯔꯦꯗ
ꯇꯥꯁꯨ ꯇꯥꯗꯕ ꯇꯥꯗꯕꯗꯨꯗꯤ ꯊꯣꯛꯄ ꯀꯧꯗꯦ
ꯃꯤꯗꯤ ꯇꯥꯏꯌꯦ ꯅꯪ ꯇꯥꯗꯔꯒ ꯂꯔꯝꯅꯤ
ꯇꯥꯗꯦ ꯑꯩꯗꯤ
ꯆꯥꯛ ꯆꯥꯊꯣꯛꯑꯒ ꯏꯔꯨꯕꯒꯤ ꯀꯩꯅꯣ ꯇꯧꯅꯤꯡꯉꯤ ꯃꯣꯏ ꯊꯣꯛꯅꯤꯡꯉꯤ ꯃꯣꯏ ꯊꯣꯛꯅꯤꯡꯕ
ꯇꯣꯛꯑꯒ ꯏꯔꯨꯕꯡꯒꯅꯨ ꯄꯨꯛ ꯅꯨꯡꯁꯤꯠ ꯀꯥꯕꯅꯦ
ꯃꯇꯥꯡ ꯃꯇꯥꯡ ꯃꯇꯝꯅ ꯌꯥꯗꯕꯩꯅꯤꯅꯦ
ꯃꯇꯥꯡ ꯃꯇꯝ ꯅꯪ ꯀꯔꯤ ꯊꯕꯛ
ꯑꯩꯥ ꯑꯗꯗꯒꯤ ꯆꯠꯂꯒ ꯂꯥꯛꯏꯗꯅ ꯑꯗꯨꯗꯒꯤ ꯆꯥꯛ ꯑꯃ ꯑꯃ ꯇꯥꯡꯉꯦ ꯆꯥꯛ ꯀꯩꯅꯣꯗ ꯀꯥꯞꯄ ꯑꯩꯅ
ꯎꯝ
ꯑꯗꯨ ꯂꯣꯏꯔꯒ ꯑꯗꯨꯝ ꯏꯁꯤꯡꯁꯨ ꯏꯔꯨꯕ ꯑꯗꯨꯝ ꯂꯩꯔꯦ ꯑꯗꯨꯒ ꯆꯥꯛ ꯆꯊꯣꯛꯑꯦ ꯍꯥꯟꯅ ꯑꯗꯨꯒꯤ ꯈꯪꯕ꯭ꯔꯥ ꯄꯨꯡ ꯅꯤꯄꯜ ꯃꯈꯥꯏ ꯇꯥꯗꯧꯔꯦꯅꯦ
ꯑꯝ ꯏ ꯎꯝ ꯅꯤꯄꯥꯜ ꯃꯈꯥꯏ ꯇꯥꯒꯗꯧꯔꯦ ꯄꯨꯡ ꯅꯤꯄꯥꯜ ꯃꯈꯥꯏꯗꯕꯣꯜ ꯂꯩꯌꯦꯦ
ꯃ꯭ꯌꯨꯖꯤꯛ ꯄꯤꯕ ꯍꯧꯔꯦ
ꯍꯥꯏꯗꯤ ꯌꯦꯡꯉꯣꯏ ꯑꯩ ꯌꯦꯡꯅꯤꯡꯗꯦ ꯍꯌꯦꯡꯋꯥꯏ ꯑꯣꯏꯅ ꯉꯔꯝꯗꯥꯏꯗ ꯌꯦꯡꯒꯦ ꯅꯨꯡꯉꯥꯏꯔꯛꯄ ꯃꯇꯝ ꯂꯩ ꯁꯤ ꯂꯕꯣ
ꯎꯝ
ꯃꯩ ꯊꯣꯛꯄ ꯃꯇꯝ ꯂꯩꯔꯅꯦ ꯑꯗꯨ ꯃꯇꯝꯗꯣ ꯌꯦꯡꯒꯦ ꯃꯩ ꯊꯣꯛꯇ꯭ꯔꯤ ꯍꯧꯖꯤꯛꯇꯤ ꯃꯣꯏꯗꯣ ꯏꯪꯉꯤꯕꯀꯣ
ꯍꯣꯏ ꯍꯧꯖꯤꯛꯇꯤ ꯀꯩꯅꯣ ꯑꯣꯏꯕꯅꯦꯅꯀꯣ ꯎꯝ
ꯃꯩ ꯊꯣꯛꯄ ꯃꯇꯝꯗ ꯍꯥꯏꯕꯗꯤ ꯑꯔꯣꯏꯕꯒꯤ ꯑꯔꯣꯏꯕꯒꯤ ꯄꯨꯡꯐꯝ ꯆꯪꯅꯤꯉꯥꯏꯗꯃꯛꯇ ꯍꯣꯠꯅꯕ ꯑꯃ ꯂꯩꯗꯥꯏ ꯑꯗꯨꯗꯅꯦꯕ ꯑꯁ
ꯍꯧꯖꯤꯛꯇꯤ ꯁꯅꯥꯔꯁꯦ ꯁꯤꯔꯁꯨ ꯑꯗꯨꯝ ꯁꯥꯟꯅꯕ ꯃꯊꯪꯗ ꯑꯗꯨꯝ ꯁꯥꯟꯅꯒꯅꯦꯅ ꯂꯩꯕꯅꯦꯕ ꯃꯤꯁꯤꯡꯁꯦ ꯑꯗꯨꯒꯤ ꯐꯖꯗꯕꯅꯤ
ꯂꯣꯏꯔꯝꯗꯥꯏꯗ ꯑꯅꯤ ꯈꯛꯇ ꯁꯥꯟꯅꯩꯗꯅꯀꯣ ꯂꯩꯔꯝꯗꯥꯏꯗꯗꯤ ꯑꯅꯤ ꯈꯛꯇꯅꯦꯕ ꯆꯪꯒꯗꯕꯗꯣ ꯅꯠꯇ꯭ꯔꯥ ꯑꯗꯨ ꯆꯪꯅꯤꯉꯥꯏ ꯍꯣꯠꯅꯕꯗ ꯃꯔꯤ ꯂꯩꯗꯅꯀꯣ ꯑꯗꯨꯗ ꯂꯩꯔꯅꯤ ꯑꯗꯨꯗꯅꯦ ꯑꯩꯅ ꯌꯦꯡꯅꯤꯡ ꯏ ꯗꯣ
ꯈꯔꯞ ꯇꯅ ꯃꯔꯤ ꯆꯪꯅꯕ ꯍꯣꯠꯅꯩꯗꯅ
ꯑꯥ ꯑꯥ ꯑꯗꯨꯗꯁꯨ ꯌꯦꯡꯕ ꯅꯨꯡꯉꯥꯏꯕꯅꯦ ꯎꯝ ꯑꯗꯨꯗꯒꯤ ꯍꯦꯟꯅ ꯐꯖꯕꯅꯦ ꯑꯩꯅ ꯑꯔꯣꯏꯕꯒꯤ ꯑꯅꯤ ꯆꯪꯅꯤꯡꯉꯥꯏ ꯍꯣꯠꯅꯕꯗꯣ ꯍꯥꯏꯕꯗꯤ ꯑ ꯍꯣꯏ ꯌꯧꯔꯒ ꯂꯣꯏꯕ ꯐꯥꯎ ꯅꯠꯇ꯭ꯔꯒꯅ ꯑꯗꯨꯗ ꯂꯣꯏꯁꯤꯟꯕ ꯍꯥꯏꯕꯗꯨꯗꯤ ꯃꯣꯏ ꯌꯥꯝ ꯃꯥꯡꯖꯩꯗꯅꯀꯣ ꯑꯗꯒꯤ ꯑꯗꯨ ꯆꯪꯕ ꯆꯪꯈ꯭ꯔꯗꯤ ꯅꯨꯡꯉꯥꯏꯔꯗ꯭ꯔꯦ ꯑꯃꯨꯛ ꯑꯅꯤꯗꯨꯃ ꯍꯣꯏ ꯅꯨꯡꯕꯨꯗꯤ ꯅꯨꯡꯉꯥꯏꯗꯁꯨ ꯌꯥꯝ ꯅꯨꯡꯉꯥꯏꯕ ꯅꯠꯇ꯭ꯔꯦꯕ
ꯁꯤ ꯌꯥꯝ ꯐꯖꯩ ꯂꯥꯁꯇ ꯑꯣꯏꯔꯁꯨ
ꯑꯥ
ꯑꯅꯤꯃꯛꯅꯀꯣ ꯑꯃꯅ ꯆꯟꯕ ꯑꯃꯅ ꯆꯪꯕ ꯑꯗꯨꯝ ꯇꯧꯋꯗꯅ ꯅꯨꯡꯉꯥꯏ
ꯑꯩꯗꯤ ꯑꯗꯨꯗꯒꯤꯗꯤ ꯑꯃ ꯍꯦꯟꯅ ꯌꯦꯡꯅꯤꯡꯉꯦ
ꯀꯊꯤꯟ꯫꯫
ꯈꯨꯠꯅ ꯐꯨꯔꯒ ꯁꯥꯟꯅꯕꯗ꯫ ꯑꯨ
ꯀꯔꯑꯣ ꯑꯣ ꯑꯩꯗꯤ ꯀꯌꯥ ꯀꯩꯗꯧꯗꯤꯗ
ꯆꯦꯟꯕꯗꯀꯣ ꯑꯗꯨꯗꯣ ꯌꯦꯡꯅꯤꯡꯉꯤ ꯑꯩꯗꯤ꯫